ꯑꯣ ꯇꯥꯏꯌꯦ ꯇ ꯑꯁ ꯑꯩ ꯀꯣꯜ ꯇꯧꯕꯤꯔꯤꯕ ꯀꯔꯤꯅꯣ ꯁꯤꯗ ꯃꯥꯡꯂꯒ ꯂꯩꯕꯗꯨ ꯀꯥꯎꯊꯣꯛꯄ ꯆꯥꯕꯗ ꯆꯥꯅꯤꯉꯥꯏꯗꯣ ꯑꯆꯥꯄꯣꯠꯇꯣ ꯀꯣꯠꯂꯒ ꯂꯩ ꯑꯗꯨꯝ ꯃꯥꯡꯈ꯭ꯔꯦ ꯍꯣꯏꯅ
ꯅꯣꯏ ꯂꯩ ꯅꯣꯏ ꯕ꯭ꯔꯦꯟꯗ ꯂꯩꯕ꯭ꯔꯣ
ꯏꯟ ꯂꯏꯅ ꯎ ꯆꯁꯨ ꯂ ꯈꯃ ꯐꯔꯨ
ꯅꯣꯏ ꯃꯤ ꯅꯣꯏ ꯃꯤ ꯀꯩꯅꯣ ꯇꯧꯔꯒ ꯅꯃꯥꯟꯅꯕꯤ ꯑꯩꯈꯣꯏꯒ ꯒ꯭ꯔꯨꯞꯇ ꯑꯗꯨꯝ ꯂꯩ
ꯍꯧꯖꯤꯛ ꯑꯩ ꯏꯃꯥꯟꯅꯕꯤ ꯈꯣꯏꯗ ꯀꯣꯏꯔꯛꯄꯀꯣ ꯂꯩ ꯗꯤ ꯃꯇꯥꯡ ꯃꯇ ꯑꯇ ꯂꯩꯌꯦ ꯑꯣ ꯑꯗꯨꯝ ꯂꯩꯃꯤꯟꯅꯔꯒ ꯑꯗꯨꯝ ꯍꯥꯏꯕꯗꯤ ꯃꯊꯟ ꯏꯊꯟꯊꯟꯗ ꯂꯩꯥꯛꯕꯅꯤꯅ ꯕꯣꯔꯤꯡ ꯆꯨꯏꯅ ꯑꯗꯨꯒꯤ ꯒ꯭ꯔꯨꯞ ꯒ꯭ꯔꯨꯞꯇ ꯂꯩꯔꯒ ꯈꯔ ꯔꯦꯁ ꯇꯧꯕ ꯑꯗꯨꯒ ꯁꯤꯡꯖꯨ ꯆꯥꯕ ꯑꯗꯨꯝ ꯑꯩꯈꯣꯏ ꯅꯨꯄꯤꯗꯤ ꯆꯥꯕ ꯌꯥꯝ ꯉꯥꯎꯋꯦꯅ
ꯎꯝ ꯑꯗꯨ ꯑꯣꯏꯗꯤ ꯑꯌꯨꯛꯀꯤ ꯆꯥꯛ ꯆꯥꯕ ꯂꯣꯏꯔꯕꯅꯤꯅ ꯍꯧꯖꯤꯛ ꯁꯤꯡꯖꯨ ꯆꯥꯔꯅꯤꯅꯦꯀꯣ
ꯍꯣꯏ ꯅꯍꯥꯟ ꯂꯩꯔꯒ ꯆꯥꯔꯅꯤ ꯑꯥ ꯏꯃꯥꯟꯅꯕꯤ ꯑꯃ ꯂꯝꯐꯦꯜ ꯀꯇꯥꯥꯗ ꯂꯩ ꯄꯁ ꯂꯥꯛꯅꯤ ꯍꯥꯏꯥꯏ
ꯃꯐꯝꯗ ꯍꯥꯏꯒꯅꯣ ꯍꯥꯏꯔꯒꯅꯗꯤ ꯑꯗꯨꯝ ꯍꯥꯏꯔꯤꯅꯤ
ꯑꯗꯨꯅꯤ ꯑꯩꯁꯦ ꯑꯗꯨꯝ ꯇꯧꯒꯜꯂꯦꯕ ꯑꯗꯨꯒꯤꯅ ꯀꯥꯎꯅꯤꯡꯉ ꯑꯥ ꯑꯃꯔꯣꯝꯗꯒꯤ ꯂꯥꯛꯀꯅꯤ ꯍꯥꯏ ꯎ ꯑꯩꯈꯣꯏ ꯃꯔꯨꯞꯁꯤꯡꯁꯨ ꯄꯨꯟ ꯑꯦ
ꯄꯨꯕꯨꯛꯇꯤꯗꯤ ꯑꯗꯨꯝ ꯊꯜꯂꯤ ꯑꯗꯨꯕꯨ ꯊꯦꯡꯅꯗꯤ ꯑꯗꯨꯝ ꯆꯥꯕꯅꯦ ꯇꯝꯅꯀꯣ ꯎ ꯃꯒꯨꯝꯕ ꯑꯗꯨꯝꯕ ꯃꯇꯝꯗ
ꯑꯁ ꯗꯤꯁꯇ꯭ꯔꯤꯛ ꯀꯟꯗ꯭ꯔꯣ
ꯑꯗꯣ ꯑꯗꯨꯝ ꯀꯩꯅꯣ ꯑꯣꯏꯈ꯭ꯔꯦꯗ ꯗꯦ ꯍꯦꯕꯤꯠꯇ ꯑꯣꯏꯈ꯭ꯔꯦꯕꯀꯣ
ꯑꯁ ꯑꯩꯈꯣꯏꯗꯤ ꯒꯁꯇ꯭ꯔꯤꯛ ꯀ ꯀꯥꯟꯗꯅꯤꯅ ꯆꯥꯛ ꯆꯥꯛꯐꯥꯎ ꯊꯦꯡꯅ ꯆꯥꯕ ꯌꯥꯗꯦ
ꯑ ꯑ
ꯇꯒꯤ ꯀꯁꯁꯤ ꯗꯥꯛ ꯆ ꯎꯝꯁꯇꯔꯤ ꯂꯥꯆꯔ ꯂꯥꯆꯔ ꯀꯔꯤ ꯑꯩꯈꯣꯏꯁꯨ ꯔꯦꯅ ꯂꯩꯕꯅꯤꯅ ꯂꯥꯁ ꯌꯌꯥꯔꯒꯤ ꯏꯐꯦꯛ ꯍꯟꯗꯛ ꯑꯩꯒꯤ ꯏꯁꯇ꯭ꯔꯤ ꯅꯍꯁꯨ ꯏꯇꯟꯇ ꯂꯩꯕꯅꯤꯅ ꯆꯥꯛ ꯆꯥꯕꯒꯨꯝꯕꯗꯨ ꯆꯥꯡ ꯅꯥꯏꯅ ꯆꯥꯗꯦ ꯅꯨꯃꯤꯠ ꯑꯅꯤ ꯑꯍꯨꯝ ꯃꯔꯤ ꯆꯥꯛ ꯆꯥꯗꯦ ꯌꯥꯝ ꯍꯩꯈꯤꯕ ꯃꯇꯝ ꯑꯣꯏꯔꯗꯤ ꯍꯩ ꯆꯥꯍ ꯁꯤꯡꯖꯨ ꯑꯗꯨꯝ ꯆꯥꯛ ꯆꯥꯗꯕꯤꯗ ꯆꯥꯕꯒꯤꯗꯣ ꯗꯤꯁ ꯌꯔꯅ ꯑꯩꯉꯣꯟꯗ ꯏꯐꯦꯛ ꯄꯥꯟꯕ ꯍꯧꯈ꯭ꯔꯦꯕ ꯑꯗꯨꯒꯤ ꯑꯁ ꯏꯁꯁ ꯅ ꯀ꯭ꯔꯦꯅꯣ ꯇꯅꯦ
ꯐꯖꯅ ꯃꯇꯝ ꯇꯧꯔꯒ ꯆꯥꯎꯅ ꯍꯥꯏꯕꯗꯤ ꯑꯩ ꯑꯩꯁꯨ ꯍꯧꯖꯤꯛ ꯀꯩ ꯍꯥꯏꯁꯤꯔꯥ ꯑꯩꯈꯣꯏꯅ ꯁꯨꯝ ꯆꯥꯗꯦ ꯍꯥꯏꯔꯗꯤꯀꯣ ꯑꯩꯅꯗꯤ ꯑꯗꯨꯝ ꯆꯥꯗꯕꯗꯣ ꯇꯥꯏꯃꯤꯡ ꯂꯩꯔꯒ ꯑꯗꯨꯝ ꯇꯧꯕꯗ
ꯍꯥ ꯅꯪꯅꯦꯉꯣ ꯅꯨꯡꯉꯥꯏꯇꯦ ꯅꯪ ꯏꯅꯦꯦ ꯋꯥ ꯅꯨꯡꯉꯥꯏꯇꯦ ꯑꯥ ꯇꯥꯕ꯭ꯔꯣ ꯅꯪ ꯏꯅꯦ ꯋꯥꯅ ꯃꯥꯥꯏꯇ
ꯇꯥꯏ ꯇꯥꯔꯕ꯭ꯔꯣ
ꯑ ꯇꯥꯔꯦ ꯇꯥꯔꯦ ꯇꯥꯔꯦ ꯑ ꯇꯥꯏꯌꯦ ꯇꯥꯗꯕ꯭ꯔꯥ
ꯑ ꯇꯥꯔꯕ꯭ꯔꯥ ꯍꯧꯖꯤꯛꯇꯤ
ꯇꯥꯗꯤ ꯉꯁꯥꯏꯗꯣ ꯅꯪꯉꯦꯅꯦꯕꯣꯛꯇꯣ ꯈꯔ ꯅꯨꯡꯉꯥꯏꯇꯕ ꯑꯣꯏꯔꯨ ꯃꯥꯜꯂꯦ ꯇꯥꯗꯕ
ꯇꯥꯏꯃꯤꯡꯗ ꯑꯩꯈꯣꯏꯗꯤ ꯑꯗꯨꯝ ꯀꯩ ꯍꯥꯏꯁꯦ ꯁꯤꯔ ꯕ꯭ꯔꯦꯛꯐꯥꯁ ꯇꯧꯕꯗꯣ ꯄꯨꯡ ꯏꯁꯃꯨꯛ ꯏꯁꯃꯨ ꯑꯗꯨꯒ ꯆꯥꯛ ꯆꯥꯕꯗꯣ ꯁꯃꯨꯛ ꯁꯨꯃꯥꯏꯅ ꯇꯧꯕꯅꯤꯅꯀꯣ ꯑꯗꯨꯒꯤ ꯀꯔꯤꯁꯨ ꯇꯧꯗꯦ ꯍꯥꯏꯕꯅꯤꯗ
ꯑꯣ ꯑꯣ ꯈꯣꯏꯗꯤ ꯌꯥꯗ꯭ꯔꯦ ꯃꯣꯔꯣꯛ ꯁꯥꯐꯥꯎ ꯆꯥꯕ ꯌꯥꯗ꯭ꯔꯦ ꯅꯣꯡꯃꯂꯅ ꯈꯔ ꯆꯥꯛ ꯈꯔ ꯊꯦꯡꯅꯒꯨꯝꯕ ꯆꯥꯔꯗꯤ ꯑꯁ ꯆꯥꯛ ꯆꯥꯗꯕꯤꯗ ꯃꯄꯥꯟ ꯊꯣꯛꯄ ꯌꯥꯗ꯭ꯔꯦ ꯀꯣꯛ ꯉꯥꯎꯔꯒ ꯃꯨꯛꯍꯜꯂꯛꯄꯅꯤ
ꯑꯣ
ꯍꯛꯁꯥꯡꯁ ꯌꯥꯗꯦ ꯐ
ꯑꯁ ꯑꯩꯁꯨ ꯑꯩꯁꯨ ꯍꯩ ꯆꯥꯔꯗꯤꯀꯣ ꯍꯩꯗꯣ ꯌꯥꯝ ꯌꯥꯝ ꯆꯥꯕꯅꯦ ꯄꯦꯟꯗ꯭ꯔꯤ ꯐꯥꯎꯀꯣ ꯆꯥꯅꯤꯡꯗ꯭ꯔꯦ ꯍꯥꯏꯗꯤ ꯀꯔꯤꯁꯨ ꯆꯥꯅꯤꯡꯗ꯭ꯔꯦ ꯇꯕ
ꯑꯁ ꯄꯥꯏꯌꯦ ꯍꯣꯏꯗꯤ ꯆꯥꯛ ꯆꯥꯛꯇꯗꯒꯤ ꯍꯦꯟꯅ ꯑꯆꯥꯄꯣꯠꯇꯣ ꯕꯗ ꯌꯥꯝ ꯆꯥꯅꯤꯡꯕꯒꯤ ꯌꯥꯗ꯭ꯔꯦꯕ ꯍꯛꯆꯥꯡ ꯁꯣꯛꯄ ꯍꯧꯔꯛꯇ꯭ꯔꯦꯕ ꯑꯗꯨ ꯑꯣꯏꯗꯤ ꯌꯥꯗ꯭ꯔꯦ
ꯑ ꯑꯁ ꯍꯥꯟꯅ ꯑꯩꯈꯣꯏ ꯑ ꯑꯩꯈꯣꯏꯒꯤ ꯔꯤꯂꯦꯇꯤꯚ ꯑꯩꯈꯣꯏ ꯆꯤꯡꯗ ꯆꯠꯄ ꯀꯥꯟꯗ ꯑꯩꯈꯣꯏ ꯀꯣꯏꯕ ꯆꯠꯄꯀꯣ
ꯎꯝ
ꯆꯄ ꯀꯥꯟꯗ ꯑꯩꯈꯣꯏ ꯊꯥꯏꯅꯒꯤ ꯀꯔꯤ ꯍꯥꯏꯁꯤꯔ ꯑꯗꯨꯝ ꯍꯥꯏꯅꯤ ꯑꯍꯜ ꯂꯃꯟ ꯑꯩꯈꯣꯏꯅ ꯍꯥꯏꯇꯥꯔꯦ ꯃꯣꯏꯅ ꯑꯗꯨꯒꯤ ꯆꯤꯡ ꯃꯊꯛꯇꯨꯗ ꯆꯠꯂꯒ ꯃꯩꯇꯩꯂꯣꯟꯗꯗꯤ ꯄꯦꯅꯥ ꯍꯥꯏꯅ ꯍꯥꯏꯌꯦ ꯑꯩꯈꯣꯏ ꯂꯣꯟꯗꯗꯤ ꯔꯥꯖꯥ ꯍꯥꯏ ꯃ ꯑꯗꯨ ꯍꯥꯏꯕ꯭ꯔꯥ ꯀꯔꯤ ꯍꯥꯏꯕ꯭ꯔꯥ ꯑꯗꯨꯗ ꯑꯗꯨꯅ ꯅꯨꯄꯥ ꯑꯃꯅ ꯑꯗꯨ ꯆꯦꯡ ꯃꯊꯛꯇ ꯐꯝꯃꯒ ꯑꯗꯨꯃꯥꯏꯅ ꯇꯧꯕꯤꯌꯦ ꯍꯥꯏꯅ ꯑꯃ ꯂꯩꯌꯦꯕꯀꯣ
ꯎꯝ
ꯈꯗ ꯀꯣꯏꯕ ꯆꯠꯄ ꯀꯥꯟꯗ ꯑꯁ ꯌꯥꯝ ꯋꯥꯃꯤꯅꯦ ꯂꯝꯕꯤꯗꯨꯁꯨ ꯂꯩꯇꯕꯒꯤꯀꯣ ꯑꯗ ꯆꯠꯄ ꯀꯥꯟꯗ ꯂꯩꯁꯥꯕꯤꯁꯨ ꯈꯔ ꯌꯥꯎꯋꯦ ꯌꯥꯎꯔꯒ ꯆꯠꯄꯗꯣ ꯃꯣꯏꯗꯤ ꯑꯁ ꯃꯣꯏ ꯆꯠꯄꯗꯣ ꯃꯣꯏꯅ ꯆꯥꯛ ꯊꯤꯕ ꯀꯥꯟꯗ ꯆꯥꯛꯇꯣ ꯈꯔ ꯇꯥꯈ꯭ꯔꯕ ꯍꯥꯏꯕꯗꯤ ꯑꯩꯈꯣꯏ ꯆꯥꯛ ꯄꯨꯕꯗꯣ ꯐꯤꯛꯁꯅꯦꯕ ꯇꯥꯕꯗꯤ ꯑꯩꯈꯣꯏꯅ ꯅꯨꯄꯥꯗꯒꯤ ꯑꯃꯨꯛ ꯈꯔ ꯄꯤꯈ꯭ꯔꯦ ꯁꯦꯔꯤꯡ ꯇꯧꯔꯒ ꯄꯤꯕ ꯀꯅꯗꯦ ꯅꯨꯄꯥ ꯑꯩꯈꯣꯏꯗꯤ ꯄꯨꯛ ꯊꯟꯗꯦ ꯄꯨꯛ ꯊꯟꯗ꯭ꯔꯕꯅꯤꯅ ꯑꯗꯨꯒ ꯑꯃꯨꯛ ꯀꯨꯝꯃꯛꯞꯄ ꯀꯥꯟꯗ ꯃꯈꯥꯗ ꯑꯃꯨꯛ ꯀꯨꯝꯃꯛꯄ ꯌꯨꯝꯗ ꯑꯃꯨꯛ ꯀꯨꯝꯃꯛꯄ ꯀꯥꯟꯗ ꯍꯩꯗꯣ ꯑꯃꯨꯛ ꯍꯩꯈꯥꯗꯣ ꯑꯃꯨꯛ ꯆꯔꯦ ꯂꯩꯗꯦ ꯑꯁ
ꯐꯖꯥꯔꯝꯑꯃꯅꯤ ꯍꯦ ꯗꯥꯏꯔꯤꯌꯥꯒꯨꯝꯕ ꯇꯧꯕ꯭ꯔꯣ
ꯑꯩ ꯍꯥꯟꯅ ꯇꯧꯗꯕꯀꯣ ꯏꯃꯥꯟꯅꯕꯗꯣ ꯍꯥꯟꯅ ꯇꯧꯕ ꯑꯗꯨ ꯑꯗꯨꯒ ꯑꯩꯅ ꯏꯃꯥꯟꯅꯕ ꯃꯉꯣꯟꯗ ꯅꯨꯡꯊꯤꯕꯤꯕꯀꯣ ꯀꯅꯣ ꯑꯁ ꯅꯨꯄꯥ ꯃꯥꯟꯗꯕ ꯆꯤꯡ ꯆꯠꯂꯒ ꯁꯨꯃꯥꯏꯅ ꯇꯧꯔꯒ ꯔꯤ ꯏꯁꯃꯥꯏꯔ ꯍꯦꯅ ꯀꯥꯏꯅꯦ ꯑꯦ ꯑꯩꯁꯨ ꯉꯥꯛꯇꯪ ꯂꯩꯔꯒ ꯃꯥ ꯍꯦꯛ ꯐꯔꯦ ꯑꯦ ꯍꯕꯤ ꯂꯣꯏꯔꯒ ꯑꯩ ꯑꯃꯨꯛ ꯍꯧꯔꯛꯑꯦ
ꯎꯝ
ꯑꯗꯨꯗꯤꯗꯤ ꯍꯣꯏꯅꯦ ꯂꯩꯕꯀꯣ
ꯑꯥ
ꯑꯩꯈꯣꯏ ꯏꯄꯥꯒ ꯍꯦꯛ ꯄꫭꯛꯃꯤꯟꯅꯕ ꯃꯆꯟꯅ ꯅꯨꯄꯤ ꯑꯩ ꯏꯅꯗꯨꯅ ꯂꯐꯣꯏꯗꯣ ꯑꯩꯈꯣꯏ ꯂꯣꯟꯗ ꯗꯤ ꯍꯥꯎꯆꯥꯡ ꯍꯥꯏꯌꯦ ꯑꯗ ꯃꯟꯅ ꯑꯗꯨ ꯃꯩ ꯂꯧꯔꯒꯀꯣ ꯃꯣꯏ ꯀꯃꯅ ꯇꯧꯕ
ꯑꯁ ꯍꯥꯎꯕꯅꯦ ꯑꯗꯣ ꯃꯥꯏꯗ ꯔꯣꯁ ꯇꯧꯔꯒ ꯆꯥꯕꯗꯣ
ꯂꯧꯔꯒ ꯑꯗꯨꯗꯣ ꯏꯁꯤꯡ ꯊꯛꯍꯟꯗꯕꯤꯗ ꯑꯗꯨ ꯄꯤꯖꯔꯦ ꯑꯗꯨꯗꯣ ꯄꯤꯖꯥ ꯑꯗꯨꯒ ꯂꯣꯏꯔꯒ ꯑꯩꯈꯣꯏ ꯀꯩ ꯍꯋꯥꯏꯖꯥꯔꯒꯤ ꯃꯔꯨꯗꯣ ꯈꯨꯏꯊꯨ ꯍꯥꯏꯕꯗꯣ
ꯑ ꯑꯥ ꯑꯥ ꯑꯥ
ꯉꯧꯔꯒ ꯁꯤꯒꯦ ꯇꯧꯕꯅꯤꯅꯦ ꯈꯅꯥꯎꯗꯣ ꯐꯨꯜꯂꯒꯀꯣ ꯑꯗꯨ ꯆꯥꯎꯥꯛ ꯏꯁꯤꯡ ꯊꯛꯄ ꯌꯥꯔꯣꯏ ꯍꯥꯟꯅꯀꯣ ꯑꯗꯨ ꯆꯥꯔꯒ ꯑꯗꯨꯝ ꯇꯧꯔꯒ ꯇꯨꯡꯗꯣꯟꯒꯤ ꯃꯇꯣꯟꯗꯨꯒ ꯁꯥꯏꯍꯜꯂꯒꯀꯣ ꯑꯗꯨꯝ ꯐꯥꯈ꯭ꯔꯦ
ꯑ ꯂꯐꯣꯏ ꯔꯣꯁ ꯀꯧꯕꯗꯣ ꯃꯩꯗ ꯔꯥꯎꯕꯗꯣꯁ ꯑꯣ ꯍꯥꯎꯕꯅꯦ
ꯑꯩꯗꯤ ꯈꯪꯗꯦꯗ ꯀꯗꯥꯏꯗꯤ ꯍꯥꯎꯕꯅꯣꯗ
ꯑꯦ ꯍꯥꯎꯏ ꯍꯥꯏꯒꯦꯗꯤ ꯔꯣꯁ ꯇꯧꯕ ꯂꯣꯏꯔꯒ ꯃꯅꯨꯡꯗ ꯀ ꯁꯤꯔ ꯔꯣꯁ ꯇꯧꯕ ꯂꯣꯏꯔꯕ ꯃꯇꯨꯡꯗ ꯎ
ꯃꯅꯝ ꯑꯃ ꯂꯩꯕꯗꯣ ꯃꯅꯝ ꯑꯃ ꯍꯥꯏꯕꯗꯤ ꯑꯩꯈꯣꯏ ꯂꯣꯟꯗ ꯀꯔꯤꯔꯤꯕ꯭ꯔꯥ ꯍꯨꯏ ꯑꯗꯨ ꯗ ꯃꯅꯝ ꯑꯃ ꯂꯩꯕꯗꯣ
ꯑꯥ ꯑꯥ ꯑꯥ ꯑ ꯅꯣ ꯃꯠꯇꯦ ꯍꯥꯎꯗꯣ ꯟꯅꯥꯗꯣ ꯍꯥꯎꯕꯒꯤ ꯏꯁꯇꯥꯏꯜꯗ ꯔꯣꯁ ꯇꯧꯔꯦꯅꯤꯅ ꯃꯤꯌꯥꯏꯗ ꯃꯨꯟꯕ ꯃꯇꯝꯅ ꯃꯦꯌꯥꯏꯗ ꯀꯛꯈ꯭ꯔꯦꯗꯅ ꯑꯦꯟ ꯗꯟ ꯆꯦ ꯑꯁ ꯍꯧꯈ꯭ꯔꯦ ꯃꯅꯨꯡꯗ ꯀꯩꯅꯣ ꯑ ꯆꯤꯅꯤ ꯂꯩꯔꯗꯤ ꯆꯤꯅꯤ ꯍꯥꯞꯄ ꯑꯗꯨꯒ ꯅꯠꯇ꯭ꯔꯒ ꯅꯠꯇ꯭ꯔꯒꯤ ꯒꯤ ꯆꯣꯀ꯭ꯂꯦꯠꯀꯤ ꯁꯣꯁ ꯂꯩꯔ ꯑꯗꯨꯝ ꯅꯨꯡꯗ ꯑꯁ ꯄꯥꯏꯔꯒ ꯆꯕ꯭ꯔꯣ ꯎ ꯍꯥꯎꯕꯅꯦ ꯆꯥꯕꯒꯤꯗꯤ ꯌꯥꯝ ꯈꯪꯉꯦ ꯑꯩꯈꯣꯏꯁꯦ
ꯀꯗꯤ ꯈꯪꯗꯦꯗ
ꯑꯁ ꯆꯥꯕ ꯇꯥꯕꯗꯤ ꯌꯥꯝ ꯍꯩꯔꯨꯅꯦ
ꯑꯩ ꯑꯗꯨꯝ ꯑꯩꯈꯣꯏ ꯏꯅꯦ ꯈꯈꯣꯏꯗꯣ ꯑꯗꯨꯝ ꯈꯔ ꯋꯥꯕꯒꯤ ꯑꯩꯗꯤ ꯑꯗꯨꯝ ꯃꯣꯏꯗ ꯑꯗꯨꯝ ꯃꯔꯛ ꯃꯔꯛꯇ ꯆꯠꯂꯦꯕꯀꯣ ꯆꯤꯡꯅꯀꯣ ꯍꯧꯖꯤꯛ ꯦ ꯏꯅꯦ ꯑꯩꯁꯨ ꯁꯤꯈ꯭ꯔꯦ ꯃꯣꯏꯗꯣ ꯑ ꯑꯉꯥꯡꯁꯨ ꯌꯥꯝꯁꯨ ꯌꯥꯝ ꯑꯗꯨꯒ ꯋꯥꯁꯨ ꯋꯥꯕꯒꯤ ꯑꯗꯨꯝ ꯄꯅ ꯆꯠꯂꯣ ꯅꯪ ꯁꯤꯗ ꯐ꯭ꯔꯤ ꯂꯩꯕꯕꯁꯤ ꯂꯨ ꯄꯨꯨꯗꯦ ꯍꯥꯏꯅ ꯑꯩꯈꯣꯏ ꯐꯦꯃꯤꯂꯤꯗ ꯑꯩ ꯃ ꯃꯃꯗꯈ꯭ꯔ ꯁ ꯊꯤꯔꯝꯃꯦꯕ
ꯎꯝ ꯎꯝ ꯎꯝ ꯎꯝ
ꯆꯠꯂꯀꯥꯟꯗꯅꯤ ꯑꯩꯈꯣꯏꯗ ꯃꯇꯦꯡ ꯄꯥꯡꯕ ꯆꯣꯠꯂ ꯍꯥꯟꯅ ꯂꯧ ꯌꯩ ꯌꯨꯕꯒꯨꯝꯕ ꯆꯠꯄ
ꯑꯣ ꯑꯣ ꯎꯝ
ꯍꯥꯏꯥꯏ ꯇ ꯑꯣꯔꯒ ꯑ ꯂꯧꯕꯨꯛꯇ ꯆꯥꯛ ꯆꯥꯕꯃꯨꯛ ꯅꯨꯡꯉꯥꯏꯕ ꯂꯩꯇ
ꯑ ꯍꯣꯏꯅꯦ ꯀꯔꯤꯅ ꯃꯅꯥꯅ ꯁꯥ ꯊꯣꯡꯗ꯭ꯔꯁꯨ ꯎꯝ ꯏꯟꯁꯥꯐ ꯃꯅꯥꯒꯨꯝꯕ ꯊꯣꯡꯉꯁꯨ ꯑꯗꯨꯝ ꯍꯥꯎꯋꯀꯣ ꯆꯥꯛꯁꯨ ꯌꯥꯝ
ꯍꯣꯏ ꯑꯗꯨꯗꯒꯤ ꯀꯔꯤ ꯍꯥꯏꯕ꯭ꯔꯥ ꯂꯧꯕꯨꯛꯇꯤ ꯍꯧꯕ ꯆꯤ ꯃꯅꯥ ꯍꯥꯏꯕꯗꯣ ꯑꯩꯈꯣꯏ ꯂꯣꯟꯗ ꯀꯔꯤ ꯍꯥꯏꯕ꯭ꯔꯥ ꯁꯤꯅꯨꯀ꯭ꯋꯥꯣꯟ ꯄꯥꯟ ꯍꯥꯏꯕ꯭ꯔꯥ ꯑꯗꯨ ꯂꯧꯔꯑꯦ ꯑꯗꯨꯒ ꯄꯨꯒ꯭ꯔꯤ ꯈꯔ ꯂꯧꯔꯦ ꯑꯗꯨꯒ ꯂꯧꯕꯨꯛꯇ ꯑꯗꯨꯝ ꯊꯣꯡꯉꯒ ꯑꯗꯨꯝ ꯆꯥꯕꯀꯣ
ꯍꯣꯏ ꯍꯣꯏꯁꯗꯤ ꯑꯥ ꯑꯥ ꯑꯥ ꯎꯝ ꯎꯝ ꯔꯣꯅꯥꯜꯗꯣ ꯍꯥꯎꯕꯅꯦ ꯅꯪ ꯑꯁ ꯑꯍꯥꯎꯕꯁꯨ ꯐꯖꯅ ꯈꯪꯉꯦ ꯅꯪꯁꯨ ꯅꯪꯗꯤ
ꯑꯗꯨꯗ ꯑꯗꯨꯝ ꯏꯅꯦ ꯑꯩꯣꯏꯗ ꯑꯗꯨꯝ ꯆꯠꯄꯒꯤ ꯈꯪꯕꯅꯤꯅ
ꯑꯣ ꯑꯁ ꯑꯩꯗꯤ ꯎꯇꯤ ꯃꯅꯥꯗꯣ ꯆꯥꯗꯦ ꯇꯜꯂꯦ ꯍꯦꯟꯅꯖꯦ
ꯈꯪꯗ꯭ꯔꯦ ꯊꯕꯛ ꯋꯥꯕꯅꯤꯅ ꯑꯣ ꯍꯣꯏ ꯏ ꯑꯗꯨꯝ ꯆꯥꯈ꯭ꯔꯦ ꯆꯥ ꯆꯥꯈ꯭ꯔꯦ ꯅꯨꯄꯥꯅꯤꯅꯀꯣ
ꯍꯣꯏ ꯑꯗꯨ ꯑꯣꯏꯔꯁꯨ ꯁꯤ ꯕꯦꯜꯂꯤ ꯑꯗꯨꯜ ꯂꯩꯕꯁꯤꯡꯗꯤ ꯑꯗꯨꯒꯨꯝꯕꯗꯨ ꯌꯥꯝ ꯄꯥꯕꯅꯦ ꯍꯣꯏꯗꯤ ꯑꯩꯗꯤ ꯆꯥꯁꯨ ꯆꯥꯅꯤꯡꯗꯦ ꯄꯜꯂꯦ ꯑꯗꯨꯒꯤ ꯏꯁꯇꯣꯔꯤ ꯑꯗꯨꯒꯤ ꯏꯁꯇꯣꯔꯤ ꯑꯃ ꯂꯩꯑ ꯑꯗꯨ ꯑꯗꯨ ꯇꯥꯕꯤꯕꯗꯒꯤ ꯑꯩꯗꯣ ꯆꯥꯅꯤꯡꯗꯕ
ꯑꯥ ꯑꯩꯁꯨ ꯑꯗꯨꯒꯨꯝꯕ ꯑꯗꯨ ꯑꯗꯨ ꯏꯁꯇꯣꯔꯤ ꯑꯃ ꯂꯩꯅ ꯑꯩꯁꯨ ꯑꯗꯨ ꯍꯥꯏꯕꯤꯔꯤꯗꯤ ꯑꯗꯨꯗꯒꯤ ꯍꯦꯟꯅ ꯑꯃꯨꯛ ꯆꯥꯅꯤꯡꯉꯔꯦ
ꯑꯗꯨꯅꯤ ꯆꯥꯔꯒ ꯑꯃꯨꯛ ꯐꯥꯎ ꯑꯗꯨꯣꯟꯅꯦ ꯑꯗꯨꯣ ꯗ ꯂꯥꯏꯌꯦꯕ ꯑꯗꯨ ꯒꯦꯃꯁ ꯏꯁꯗꯣ ꯑꯗꯨ ꯎꯔꯦ ꯑꯗꯨꯝ ꯖꯨꯔꯤꯗꯣ ꯅꯤꯡꯁꯤꯡꯉꯦ ꯚꯥꯏꯗꯣ ꯑꯗꯨꯒꯤ ꯇꯥꯟꯕ ꯍꯟꯗꯥꯛ ꯇ ꯀꯋꯔꯥ ꯑ ꯃꯁꯔꯨꯝꯝ ꯑꯥ ꯂꯩꯕꯥꯛ ꯀ ꯍꯥꯎ
ꯄꯨꯡꯄꯥꯟ ꯍꯥꯏꯕꯗ꯭ꯔꯥ
ꯍꯣꯏ ꯑꯗꯨꯒꯨꯝꯕ ꯑꯗꯣ ꯆꯥꯕ ꯐꯪꯗꯅꯦ ꯄꯨꯡꯄꯥꯟꯒ ꯄꯥꯟꯃꯨꯛ ꯗꯤꯐ꯭ꯔꯦꯟ ꯑꯣꯏꯌꯦꯅ ꯑꯅꯤꯗꯣ
ꯍꯣꯏ ꯑꯩꯗꯤ ꯑꯗꯨꯝ ꯆꯤꯡꯗꯒꯤ ꯑꯗꯨꯝ ꯄꯨꯔꯛꯑꯦꯗ ꯆꯤꯡꯗꯒꯤ ꯄꯨꯔꯛꯑꯦ ꯍꯣꯏ
ꯑꯦ ꯌꯥꯝ ꯐꯩꯌꯦ
ꯄꯥꯟꯇꯝꯁꯨ ꯎꯔꯛꯑꯦ ꯄꯥꯟꯇꯝ
ꯆꯥ ꯐꯪꯗ꯭ꯔꯔꯤ ꯑꯗꯨ ꯗꯤꯁ ꯌꯌꯥꯔꯒꯤ ꯑꯣ ꯑꯗꯨ ꯐꯥꯔꯦꯀꯣ ꯊꯝꯃꯒꯦ
ꯍ ꯍ ꯍꯣꯏ
ꯑ ꯂꯣꯏ ꯈꯥꯏꯕ ꯑꯩꯀꯣ